ꯎꯝ ꯀꯅꯥꯔꯣ ꯑꯅꯕꯎ
ꯀꯔꯤꯔꯣ ꯍꯧꯖꯤꯛ ꯀꯗꯨꯅꯦ
ꯑꯣ ꯑꯩ ꯑꯃꯗꯨꯗꯤ ꯂꯩꯇ꯭ꯦꯅ ꯑꯃꯗꯨꯅꯦ ꯑꯃ ꯑꯅꯧꯕꯅꯦ ꯑꯅꯧꯕ
ꯍ
ꯀꯅꯥꯅꯣ ꯍꯥꯏꯅ ꯑꯩꯒꯤ ꯈꯣꯟꯖꯦꯜꯁꯨ ꯈꯪꯗꯕ
ꯅꯪ ꯈꯣꯡꯖꯦꯜꯗꯨꯣ ꯀꯥꯎꯈ꯭ꯔꯦꯅꯦ
ꯑꯣ ꯃꯤ ꯌꯥꯝ ꯋꯥꯔꯤ ꯁꯥꯟꯅꯕꯒꯤ ꯑꯩ ꯈꯣꯟꯖꯦꯜꯁꯨ ꯀꯥꯎꯕ ꯁꯥꯏꯕ ꯃꯤꯗꯤ
ꯅꯥꯏꯟꯇꯤ ꯋꯥꯟ ꯂꯩꯁꯥꯗꯤ ꯅꯥꯏꯟꯇꯤ ꯋꯥꯟꯁꯥꯅ ꯀꯥꯎꯈ꯭ꯔꯦ ꯅꯤꯡꯣꯡ
ꯎꯂꯗꯠꯇꯕ ꯇꯥꯏ ꯇꯤ ꯋꯥꯥꯟ ꯀꯗ ꯅꯪꯒꯤ ꯅꯥꯏꯟꯇꯤ ꯋꯥꯟ ꯁꯨꯕꯗ ꯌꯥꯝ ꯉꯛꯑꯦꯗ ꯍꯣꯔꯦꯟ ꯑꯩ ꯑꯩꯉꯣꯟꯗ ꯑꯦꯛꯁꯄ꯭ꯂꯦꯟ ꯇꯧꯕꯣ
ꯇ꯭ꯔꯔꯤꯛꯁꯅꯤ ꯇ꯭ꯔꯔꯤꯛꯁ
ꯑꯗꯨꯅꯦ ꯑꯩꯉꯣꯟꯁꯨ ꯇ꯭ꯔꯤꯦꯛ ꯁꯦꯝꯕꯤꯔꯛꯑꯣꯕ
ꯆꯪꯕꯤ ꯀꯦꯁꯤ
ꯌꯥꯏꯅ
ꯑꯩꯗ ꯑꯩꯏꯗ
ꯦꯕ ꯆꯞ ꯆꯔꯔꯕ
ꯆꯥꯗꯔꯤ
ꯀꯩꯁꯨ ꯇꯧꯗꯦ ꯆꯥꯛ ꯌꯦꯟꯁꯥꯡ ꯃꯨꯟꯕ ꯉ ꯉꯥꯏꯔꯒ ꯂꯩ
ꯆꯥꯡ ꯌꯥꯥꯡ ꯊꯣꯡꯗꯦ ꯅꯪ
ꯑꯩꯗꯤ ꯊꯣꯡꯗꯦ ꯏꯆꯦꯅ ꯊꯣꯡꯉꯦ
ꯊꯣꯡꯕꯥꯏ ꯇꯦꯅꯥ
ꯊꯣꯡꯕ ꯍꯩꯗ ꯉꯁꯤꯗꯤ ꯃꯣꯏꯗꯣ ꯁꯨꯇꯤ ꯂꯣꯏꯅ ꯂꯩꯕꯀꯣ ꯑꯗꯣ ꯍꯜꯂꯛꯄꯗ ꯆꯥꯛ ꯏꯟꯁꯥꯡ ꯊꯣꯡꯉꯒ ꯂꯩꯔꯝꯃꯦ ꯑꯗꯨꯅꯤꯅ ꯑꯩꯅ ꯊꯣꯡꯕꯅꯤꯗ ꯃꯣꯏ ꯊꯕꯛ ꯍꯜꯂꯛꯇ꯭ꯔꯗꯤ ꯏꯚꯤꯅꯤꯡꯗꯤ
ꯆꯤꯒꯆꯅꯕꯅꯤ
ꯂꯩꯑ ꯏꯅꯥꯎꯅꯨꯄꯤꯁꯨ ꯂꯩꯑ ꯏꯅꯥꯎꯅꯨꯄꯥꯁꯨ ꯂꯩꯑ ꯑꯩꯈꯣꯏ ꯃꯔꯤ ꯑꯗꯨꯒ ꯀꯥ ꯑꯃꯗꯨꯅ ꯑꯩꯒꯤ ꯏꯃꯥꯇꯣꯟ ꯑꯩꯒꯤ ꯏꯃꯥꯒꯤ ꯃꯅꯥꯎꯅꯨꯄꯤ ꯂꯩꯌꯦ ꯀꯀꯥꯒꯤ ꯃꯆꯥꯅꯨꯄꯤ ꯃꯆꯥ ꯅꯨꯄꯥ ꯐꯦꯃꯤꯂꯤ ꯂꯩ
ꯑꯣꯀꯦ ꯐꯌꯦ ꯐꯩ ꯅꯣꯏ ꯅꯆꯤꯟꯜ ꯏꯅꯥꯎ ꯃꯔꯤꯅꯦꯅꯦ
ꯃꯔꯤꯅꯦ ꯃꯔꯤ ꯅꯨꯄꯤ ꯑꯍꯨꯝ ꯅꯨꯄꯥ ꯑꯃ
ꯑꯁꯔꯖ ꯃꯅ ꯃꯥ ꯁꯣꯁ ꯈ ꯈꯔ ꯀꯣ ꯔ ꯇꯕꯔꯣ
ꯑꯥꯎ ꯇꯥꯏꯌꯦ
ꯁꯥꯎꯕ ꯌꯥꯗꯦ ꯁꯤꯗ ꯑꯉꯥꯡ ꯃꯥꯥꯟꯅ
ꯎꯝ
ꯁꯥꯎꯕ ꯌꯥꯗꯦ ꯑꯁ ꯑꯩ ꯌꯥꯝ ꯁꯥꯎꯋꯦꯕꯣ ꯀꯃꯥꯏ ꯇꯧꯅꯤ
ꯅꯪ ꯁꯥꯎꯁꯨ ꯀꯔꯤꯁꯤ ꯇꯧꯕ ꯉꯝꯗꯕꯗꯣ
ꯑ ꯁꯤꯠꯇꯕ ꯆ
ꯉꯁꯤꯗꯤ ꯅꯨꯄꯥ ꯄꯥꯈꯪ ꯃꯌꯥꯝꯒ ꯋꯥꯔꯤ ꯁꯥꯕ ꯃꯥꯜꯂꯦꯗ ꯅꯪꯁꯦ
ꯑꯩ ꯁꯥꯟꯅꯗꯦꯕ ꯃꯤ ꯑꯃꯈꯛꯇ ꯁꯥꯟꯅꯩꯑꯦ ꯑꯁ ꯑꯩ ꯔꯖꯤ ꯂꯩꯇꯕ ꯁꯨꯝ ꯃꯣꯏꯒꯤ ꯏꯟꯇꯔꯦꯁꯇꯨ ꯇꯧꯕꯤꯕꯣꯅ
ꯎꯝ
꯭ꯒꯔꯨꯞ ꯇ ꯈꯔ ꯍꯥꯏꯗꯁꯨ ꯏꯟꯇꯔꯦꯁ ꯂꯩꯔꯒꯅ
ꯍꯥꯥ
ꯒ꯭ꯔꯨꯞꯇ ꯑꯗꯨꯃꯥꯏꯅ ꯍꯥꯏꯕꯤꯗꯗꯤ ꯀꯅꯥꯁꯨ ꯏꯟꯇꯔꯦꯁ ꯂꯩꯔꯔꯣꯏ ꯑꯗꯨꯒꯤ ꯑꯩꯅ ꯑꯗꯨꯝ ꯍꯥꯏꯕꯅꯦ
ꯎꯝ ꯥꯏꯅꯤ ꯊꯕꯛ ꯌꯥꯝ ꯐꯏ ꯅꯪ
ꯊꯕꯛ ꯌꯥꯝ ꯊꯨꯏꯌꯦ
ꯊꯕꯛ ꯌꯥꯝ ꯐꯩꯕꯅꯣ
ꯀꯠꯇ ꯍꯥꯏꯥꯏꯗꯒꯤ
ꯕ ꯌꯥꯝꯀꯜꯂꯦ
ꯎꯝ ꯅꯪꯅꯦ ꯑꯩꯉꯣꯟꯗ ꯇꯔꯤꯛ ꯅꯪ ꯍꯣꯔꯦꯟ ꯑꯩꯉꯣꯟꯗ ꯇ꯭ꯔꯤꯛ ꯍꯥꯏꯗꯕ ꯌꯥꯗ꯭ꯔꯦ ꯅꯥꯏꯟꯇꯤ ꯋꯥꯟ ꯁꯨꯕꯗꯤ ꯑꯩ ꯌꯥꯝ ꯉꯛꯑꯦ ꯍꯦꯟ ꯃꯟꯈ꯭ꯔꯦꯅ ꯖꯒꯠꯇ ꯂꯩꯕ ꯅꯨꯄꯤ ꯃꯌꯥꯝ ꯂꯣꯏ ꯀꯣ ꯇꯧꯕ ꯃꯥꯜꯂꯦ
ꯑꯁ ꯂꯣꯏꯔꯦ ꯑꯩꯅ ꯄꯨꯡꯈꯥꯏ ꯍꯥꯏꯔ ꯊꯥꯖꯩꯅꯤꯁꯦ ꯅꯨꯄꯤꯁꯦ ꯑ ꯅꯨꯄꯤꯅꯥꯁꯨ ꯐꯣꯟ ꯇꯧꯗꯦ ꯎꯝ ꯅꯪꯉꯣꯟꯗꯇꯪ ꯇꯧꯕꯅꯦ
ꯑꯌꯥ ꯃ ꯆꯤꯟ ꯌꯥꯝ ꯊꯤꯌꯦ ꯉꯔꯥꯡ ꯅꯨꯡꯗꯥꯡꯁꯨ ꯒꯣꯜ ꯋꯥꯔꯤ ꯁꯥꯟꯅꯅꯤꯡꯉꯥꯏ ꯌꯥꯝ ꯍꯥꯏꯅꯔꯝꯃꯒ
ꯅꯪ ꯅꯪꯒꯨꯝꯗ ꯅꯨꯄꯥ ꯌꯥꯝ ꯄꯥꯈꯪ ꯌꯥꯝꯕ ꯁꯥꯕ ꯃꯤ ꯃꯥꯟꯕ꯭ꯔꯣ
ꯑꯣ ꯑꯩꯗꯤ ꯁꯥꯟꯅꯁꯨ ꯁꯥꯟꯅꯗ꯭ꯔꯒ ꯑꯩꯅ ꯑꯗꯨꯝ ꯅꯨꯡꯇꯤꯒꯤ ꯁꯥꯟꯅꯕꯗꯣ ꯅꯪꯒ ꯐꯅꯤ ꯄꯣꯏ ꯉꯇꯅꯤ
ꯏꯐꯠꯅꯤ ꯣꯏꯗꯁꯥꯏꯗꯣ ꯑꯩꯅ ꯐꯅꯤꯕꯣꯏꯗꯣ ꯉꯁꯥꯏꯗꯣ ꯑꯩꯅ ꯒ꯭ꯔꯨꯞꯇ ꯊꯥꯗ꯭ꯔꯥ ꯑꯩꯒꯤꯗꯣ ꯅꯥꯏꯟꯇꯤ ꯋꯥꯟ ꯁꯨꯕꯤꯗꯣ ꯑꯗꯣ ꯃꯥꯁꯦ ꯑꯩꯉꯣꯟꯗ ꯗꯥꯏꯔꯦꯛ ꯀꯣꯜ ꯇꯧꯔꯦ ꯚꯥꯏ ꯅꯪꯅ ꯒ꯭ꯔꯨꯞꯇ ꯊꯥꯕꯗꯣ ꯀꯩꯅꯣ ꯀꯜꯗꯁꯦ ꯀꯜ ꯇꯧꯁꯤꯒꯅ ꯍꯣꯏ ꯃꯥꯁꯦꯦꯡꯣꯟ ꯇꯧꯒ꯭ꯔ ꯑꯁ ꯀꯃꯥꯏ ꯇꯧ꯭ꯔꯣ ꯅꯪ ꯑꯩ ꯀꯣꯜ ꯇꯧ ꯀꯦ ꯀꯧꯒ ꯑꯩꯅ
ꯑꯩ ꯈꯪꯗ꯭ꯔꯦ ꯃꯥꯒꯁꯨ ꯉꯁꯥ ꯑꯌꯨꯛꯇ ꯋꯥꯔꯤꯗꯨꯁꯨ ꯈꯔ ꯁꯥꯟꯅꯩꯌꯦ
ꯄꯦꯃꯦꯟ ꯉꯥꯛꯇ ꯈꯜꯂ ꯂꯩꯔꯦ ꯃꯥꯅꯦꯅꯃꯁꯦ
ꯀꯔꯤ
ꯅꯤ ꯐꯅꯤꯕꯣꯏꯗ ꯄꯦꯃꯦꯟ ꯉꯥꯛꯇꯪ ꯈꯜꯂ ꯂꯩꯕ
ꯃꯥ ꯂꯥꯏꯔꯤꯛ ꯄꯥꯗ꯭ꯔꯕꯅꯦ
ꯃꯤꯅ ꯁꯣꯝꯗ ꯂꯩꯁꯥꯕꯤꯤ ꯐꯪꯗ꯭ꯔꯁꯦ ꯈꯪꯗꯅ ꯃꯥ ꯄꯦꯃꯦꯟꯒ ꯑꯗꯨꯝ ꯈꯜꯂꯅꯤꯅꯦ
ꯑꯆꯥ ꯑꯠꯠ ꯅꯪꯅ ꯂꯩꯁꯥꯕꯤ ꯐꯪꯗꯅ ꯂꯩꯕ ꯀꯔꯤꯒꯤ ꯐꯪꯗꯕ꯭ꯔꯣ ꯂꯤꯁ ꯂꯩꯁꯥꯕꯤ ꯌꯥꯝ ꯂꯩꯕꯅꯦ
ꯁꯥꯕꯤ ꯐꯪꯗ꯭ꯔꯔꯤꯁꯥꯕꯤ ꯇꯥꯡꯉꯤ
ꯑꯗꯨ ꯌꯥꯝꯅ ꯌꯥꯝꯕꯗꯕꯨ ꯑꯗꯨꯗ ꯐꯪꯗꯦ ꯍꯥꯏꯅꯤ ꯈꯪꯗ꯭ꯔꯦ
ꯑꯗꯨ ꯄꯩꯁꯥꯗꯤ ꯌꯥꯝꯗꯤ ꯂꯩꯌꯦꯕ ꯑꯗꯣ ꯀꯔꯤ ꯍꯥꯏꯒꯅꯤ ꯃꯇꯄꯤꯛ ꯆꯥꯕ ꯂꯩꯇꯕ ꯍꯥꯏꯇꯥꯔꯦ
ꯋꯥ ꯃꯛ ꯆꯥꯕ
ꯁꯦꯕꯥ ꯇꯧꯕꯤꯅꯕ ꯂꯩꯇ꯭ꯔꯤꯅꯤ
ꯑꯣ ꯗ ꯆꯥꯔꯤꯌꯦ ꯅꯪꯁꯨ ꯅꯨꯄꯤ ꯑꯗꯨ ꯀꯌꯥꯝ ꯐꯖꯕ ꯐꯖꯕ ꯂꯩꯕꯗꯨ ꯃꯇꯤꯛ ꯆꯥꯕ ꯂꯩꯇꯦ ꯍꯅꯦ ꯃꯤ ꯃꯤ ꯑꯗꯨꯗꯒꯤ ꯑ ꯀꯣꯏꯅꯕ ꯌꯥꯝ ꯌꯥꯎꯔꯝꯃꯅꯤ
ꯐꯪꯗꯗ ꯌꯥꯎꯎꯔꯝꯕꯁꯨ ꯌꯥꯏ
ꯑꯗꯨ ꯃꯤ ꯌꯥꯝꯕꯅꯤꯅꯀꯣ ꯈꯪꯗꯦꯗ ꯁꯨꯝ ꯏꯟꯇꯔꯦꯁꯀꯤꯅꯦꯗ ꯑꯁꯤ ꯅꯣꯏ ꯈꯔ ꯀꯃꯥꯏꯅ ꯇꯧꯒꯦꯔꯥ ꯈꯪꯗꯦ
ꯁꯤ ꯂꯩꯔꯒ ꯀꯔꯝꯕ ꯄ꯭ꯔꯣꯖꯦꯛ ꯂꯥꯛꯀꯗ ꯑꯣꯏꯔꯅꯤꯣ
ꯑꯩꯈꯣꯏ ꯑꯗꯨꯝ ꯇꯧꯔ ꯂꯩꯔꯅꯤ ꯁꯤꯁꯦ
ꯗꯤꯖꯤ ꯑꯩꯉꯣꯟꯗ ꯑꯦꯛꯁꯇꯦꯟ ꯇꯧꯕꯤꯌꯣ ꯍꯥꯏꯕ ꯇꯥꯔꯦ
ꯎꯝ ꯈꯪꯗ꯭ꯔꯦ ꯌꯦ ꯀꯃꯥꯏꯅ ꯇꯧꯕ꯭ꯔꯥ ꯑ ꯅꯣꯏꯗꯤ ꯀꯔꯤ ꯍꯤꯟꯖꯥꯡ ꯊꯣꯡꯕ꯭ꯔꯣ
ꯑꯩꯈꯣꯏꯗꯤ
ꯑꯩꯈꯣꯏꯗꯤ ꯀꯤꯡꯖꯥꯡ ꯊꯣꯡꯕ ꯇꯧꯕ꯭ꯔꯥ ꯈꯪꯗꯦ ꯑꯩ ꯂꯥꯛ ꯍꯧꯖꯤꯛꯃꯛ ꯖꯤꯝꯁ ꯅꯥꯔ ꯂꯣꯏꯔꯒ ꯍꯜꯂꯛꯄ ꯀꯥꯟꯗ ꯊꯣꯡꯒꯦꯅ ꯂꯩꯔꯝꯃꯦ ꯀꯔꯤ ꯊꯣꯡꯕ꯭ꯔꯥ ꯈꯪꯗꯦꯁ
ꯑꯣ ꯅꯪꯅꯦ ꯉꯁꯤ ꯀꯅꯥꯒꯁꯨ ꯋꯥꯔꯤ ꯁꯥꯟꯅꯗꯕ꯭ꯔꯣ
ꯑꯩꯗꯤ ꯃꯁꯤꯁꯤ ꯀꯅꯥꯁꯨ ꯁꯪꯉꯗꯦ
ꯀꯩꯒꯤꯅꯣ ꯊꯕꯏ ꯌꯥꯝ ꯆꯤꯟꯕ꯭ꯔꯣ
ꯊ ꯍꯣꯏ ꯇ
ꯑꯥ ꯑꯩꯗꯤ ꯉꯁꯤꯗꯤ ꯕꯣꯔ ꯌꯦꯡꯒꯅꯤ
ꯑꯌꯥꯝꯕꯁꯤ ꯊꯕꯛ ꯌꯥꯝ ꯆꯤꯟꯈ꯭ꯔꯦ ꯉꯁꯤꯗꯤ
ꯑꯥꯎ ꯏꯌꯥꯝꯕ ꯅꯪꯝꯕꯣꯜ ꯌꯦꯡꯒꯗ꯭ꯔꯣ ꯉꯁꯤ
ꯌꯦꯡꯗꯗꯤ
ꯑꯩꯁꯨ ꯉꯁꯤꯗꯤ ꯌꯦꯡꯒꯅꯤ ꯑꯗꯨꯅ ꯑꯦꯛꯇꯤꯚ ꯇꯧꯔꯔꯣꯏ ꯉꯁꯤ ꯅꯨꯃꯤꯠꯀꯤꯗꯤ
ꯗꯤꯁꯇꯔ ꯇꯧꯈ ꯀꯣꯏꯅ
ꯑꯦ ꯑꯣꯐ ꯊꯝꯅꯦ ꯑꯩꯗꯤ ꯕ꯭ꯔꯥꯖꯤꯜꯗ ꯁꯞꯄꯣꯔꯠ ꯇꯧꯋꯦꯗ
ꯑ ꯃꯥꯟꯦꯅꯤꯕꯥꯅꯤꯁꯦ ꯅꯪꯅ ꯑꯩꯅ ꯁꯞꯄꯣꯔꯠ ꯇꯧꯕꯒ ꯇꯧꯕ ꯇꯤꯟꯕꯛꯇꯪ ꯁꯞꯄꯣꯔꯠ ꯇꯧꯗ
ꯋꯥ ꯋꯥꯗꯤ ꯏꯗꯤ ꯌꯥꯝ ꯅꯌꯦꯒꯣ ꯎꯝ ꯈꯪꯗꯦ ꯑꯁ ꯑꯩꯗꯣ ꯇꯨꯝꯅꯤꯡꯉꯦꯕꯀꯣ ꯉꯔꯥꯡꯁꯨ ꯑꯩꯗꯣ ꯇꯨꯝꯈ꯭ꯔꯕꯅꯦꯕ
ꯑꯣ
ꯑꯗꯨꯗ ꯁꯥꯏꯠꯇ ꯃꯤ ꯂꯥꯡꯂꯛꯄꯒꯤ ꯑꯩꯗꯣ ꯍꯧꯒꯠꯄ ꯍꯧꯒꯠꯂꯒꯅꯦꯕ ꯑꯩꯅ ꯆꯪꯉꯒ ꯃꯦꯁꯦꯁ ꯊꯥꯕꯗ ꯇꯣ ꯑꯗꯨꯒ ꯏꯁ ꯑꯗꯨꯨꯝ ꯈꯔꯣ ꯊꯦꯡꯉꯦ ꯀꯥꯏꯅ ꯅꯪꯗꯣ ꯄꯆꯒ ꯐꯨꯅꯤꯡꯕꯁꯤꯗꯤ
ꯐꯒꯤ ꯇꯧꯕꯅꯤꯗ
ꯐꯨꯅꯤꯡꯕꯖꯥꯡꯗꯣ ꯂꯥꯁꯇ ꯂꯥꯁꯇ ꯒ꯭ꯔꯨꯞ ꯇ ꯐꯅꯤꯕꯣꯏꯅꯕꯥꯅꯤ ꯈꯛꯇ ꯆꯜꯂꯒ ꯆꯪꯉꯒ ꯍꯥꯏꯩ ꯄꯥꯏ ꯑꯃ ꯁꯥꯕꯗꯣ ꯅꯨꯄꯤꯁꯤꯡ ꯅꯨꯄꯤꯁꯤꯡꯗꯤ ꯉꯟꯅ ꯂꯣꯏ ꯇꯨꯝꯈ꯭ꯔꯦ ꯂꯩꯍꯧꯔꯤꯁꯦ ꯄꯥꯈꯪ ꯁꯔꯤ ꯉꯥꯛꯇ ꯉꯥꯏꯔꯦ ꯀꯥꯏꯅ ꯋꯥꯔꯤꯗꯤ ꯌꯥꯝ ꯅꯩꯌꯦ
ꯁꯤꯐꯥꯟꯅꯤ ꯣꯏꯅ ꯁꯪ꯭ꯔ ꯄꯨꯡ ꯔꯨꯡ ꯔꯕꯥꯎ ꯅꯖꯤꯞꯅꯤꯃꯖ
ꯎꯝ ꯂꯣꯏꯌꯦ
ꯑꯁ ꯑꯩꯒꯤ ꯊ꯭ꯔꯣꯠ ꯑꯩꯒꯤ ꯈꯣꯡꯅꯥꯡꯁꯤ ꯅ ꯉꯁꯥꯏ ꯆꯤꯄ ꯆꯨꯞ ꯆꯥꯔꯒ
ꯍꯥꯎ
ꯇꯥꯕꯣ
ꯇꯌꯦ
ꯑꯩ ꯑꯩꯒꯤ ꯈꯨꯅꯥꯎꯁꯤ ꯌꯥꯗ꯭ꯔꯦꯕ
ꯀꯩꯒꯤꯅꯣ ꯀꯩꯗꯧꯔꯨꯔꯦ ꯆꯨꯔꯨꯞ ꯊꯥꯎꯕ꯭ꯔꯣ
ꯂꯣꯏꯔꯦ ꯆꯨꯞꯄꯥ ꯆꯨꯞ ꯆꯇꯨ ꯈꯪꯕ꯭ꯔꯣ ꯑꯆꯥꯄꯣꯠꯇꯣ ꯑꯗꯨ ꯆꯥꯗꯤ ꯌꯥꯗꯦꯕ
ꯑꯣ ꯍ ꯑꯣ ꯑꯩꯁꯨ ꯆꯥꯛ ꯂꯥꯛꯑꯝꯃꯤꯅꯦ ꯑꯩꯁꯨ
ꯆꯥꯛ ꯂꯥꯑꯝꯕ꯭ꯔꯥ ꯇꯨꯝꯅꯤꯡꯕ꯭ꯔꯥ ꯈꯪꯗꯦ ꯅꯨꯡꯁꯤꯠ
ꯎꯝ ꯈꯪꯗꯦ ꯑꯅꯤꯃꯛ ꯀꯨꯟꯈꯔꯦ ꯆꯥꯛꯆꯥꯥꯕ ꯂꯣꯏꯔ ꯏꯔꯨꯒꯅꯤ ꯑꯗꯨꯒ ꯄꯨꯡ ꯇꯔꯥ ꯃꯈꯥꯏ ꯇꯥꯕ ꯉꯥꯏꯔꯒ ꯑꯗꯨꯝ ꯂꯩꯔꯅꯤ ꯑꯗꯨꯒ ꯉꯍꯥꯛ ꯌꯦꯡꯉꯒ ꯄ꯭ꯂꯦꯗꯣ ꯐꯖꯩꯌꯦꯦ ꯍꯥꯏꯔꯗꯤ ꯌꯦꯡꯒꯅꯤ ꯐꯖꯗ꯭ꯔꯦ ꯍꯥꯏꯔꯗꯤ ꯇꯨꯝꯈ꯭ꯔꯅꯤ
ꯈꯔꯅꯥ ꯅ ꯑꯃꯕꯨꯨꯗꯧ ꯃꯥꯂꯦ
ꯕ꯭ꯔꯥꯖꯤꯜ ꯑꯗꯨꯝ ꯉꯝꯅꯤꯗ
ꯖꯄꯥꯟꯁꯨꯣꯍꯏꯕꯅꯤ ꯀ
ꯍꯩꯕꯨꯗꯤ ꯍꯩꯕꯅꯦ ꯑꯗꯨꯗꯣ ꯃꯥ ꯀꯩꯅꯣꯗꯣ ꯐꯅꯤꯕꯣꯏꯗꯣ ꯑꯗꯨꯗꯣ ꯁꯞꯄꯣꯔꯠ ꯇꯧꯕꯅꯦ ꯃꯥ ꯑꯩꯅ ꯄꯩꯁꯥ ꯊꯥꯅꯁꯤꯔꯣ ꯍꯥꯏꯕꯅꯦꯕ
ꯑꯝ
ꯑꯗꯨꯒ ꯑꯩꯅ ꯀꯌꯥ ꯍꯣꯏ ꯍꯥꯏꯌꯦ ꯃꯥ ꯑꯩꯅ ꯀꯌꯥ ꯀꯌꯥ ꯊꯅꯁꯤꯔꯥ ꯍꯥꯏꯔꯒ ꯉꯁꯤꯗꯤ ꯂꯨꯄꯥ ꯇꯔꯥ ꯇꯔꯥ ꯊꯥꯅꯁꯦ ꯍꯥꯏꯏꯌꯦ ꯉꯝꯒꯗꯕꯃꯥ ꯂꯌꯥ ꯑꯗ ꯃꯊꯪ ꯃꯊꯪꯗ ꯑꯣꯏꯅ ꯐꯥꯏꯚ ꯂꯨꯄꯥ ꯆꯥꯝꯃꯉꯥꯒꯨꯝꯕ ꯊꯅꯁꯦ ꯍꯥꯏꯣꯛ ꯂꯄꯗꯨꯒ ꯑꯩꯅ ꯂꯨꯄꯥ ꯇꯔꯥ ꯇꯔꯥ ꯊꯥꯅꯁꯤ ꯑꯩ ꯉꯁꯤꯗꯤ ꯀꯗꯤꯒꯣ ꯅꯪꯗꯤ ꯐꯣꯟꯗ ꯌꯦꯡꯒꯔꯣ
ꯀꯤꯕꯤꯗ ꯌꯦꯡꯅꯤꯡꯗꯦ
ꯅꯨꯡꯉꯥꯏꯀꯣ ꯑꯩꯗꯤ ꯐꯣꯟꯗꯔꯥ ꯍꯣꯔꯦꯟ ꯇꯤꯚꯤ ꯇꯤꯚꯤꯗ ꯌꯦꯡꯕ꯭ꯔꯥ ꯀꯩꯅꯣꯝꯃ ꯇꯧꯔꯅꯤ꯫
ꯎꯝ ꯇꯤꯚꯤꯗ ꯅꯨꯡꯉꯥꯏꯔꯅꯤ ꯃꯤ ꯌꯥꯝ ꯌꯦꯡꯕꯅꯀꯣ
ꯎꯝ ꯑꯗꯨꯕꯨꯗꯤ ꯅꯨꯡꯉꯥꯏꯕꯅꯦ ꯑꯗꯨ ꯈꯪꯗꯦꯗ ꯑꯩꯁꯨ ꯈꯪꯗ꯭ꯔꯦ ꯀꯃꯥꯏꯅ ꯇꯧꯁꯤꯔꯣ ꯑꯩ ꯁꯇꯔꯗꯦ ꯌꯨꯝꯗ ꯆꯀꯅꯤ ꯈꯨꯟꯗ
ꯀꯔꯤ ꯇꯧꯕ ꯆꯠꯄꯔꯣ?
ꯑꯁ ꯌꯨꯝꯗꯁꯨ ꯆꯠꯇꯕ ꯌꯥꯗꯦꯅꯦ ꯌꯨꯝꯗ ꯆꯠꯇꯕ ꯀꯨꯏꯔꯦꯅꯦ ꯫
ꯀꯩꯊꯦꯃꯥꯡꯕꯤ ꯆꯠꯄ ꯌꯥꯕ꯭ꯔ ꯑꯗꯨꯔꯣꯝꯗꯣ
ꯌꯥꯏꯗ
ꯇꯁꯨ ꯇꯧꯗꯦꯗ ꯑꯗꯨꯒ ꯁꯟꯗꯦ ꯃꯣꯔꯅꯤꯡꯒꯨꯝꯕꯗ ꯂꯥꯛꯀꯅꯤ꯫
ꯁꯟꯗꯦ ꯍꯌꯦꯡꯖꯦ ꯀꯔꯤ ꯅꯨꯃꯤꯠꯔꯥ
ꯍꯌꯦꯡ ꯇ꯭ꯌꯨꯁ ꯗꯦꯅꯦ
ꯀꯨꯏꯅ ꯂꯩꯔꯨꯔꯅꯤ ꯅꯌꯨꯝꯗ
ꯑꯌꯥ ꯁꯇꯔꯗꯦꯗ ꯆꯠꯅꯤꯉꯥꯏꯅꯦ
ꯑ ꯁꯇꯔꯗꯤꯗ ꯅꯪ ꯍꯌꯦꯡ ꯍꯥꯏꯕ
ꯑꯩ ꯁꯇꯔꯗꯦ ꯍꯥꯏꯕꯅꯦ ꯍꯌꯦꯡꯗꯤ ꯇ꯭ꯌꯨꯁꯗꯦ ꯍꯥꯏꯕꯅꯦ
ꯑ ꯁꯅꯥꯕ ꯑꯩꯅ ꯇꯥꯍꯧꯗꯕ ꯈꯪꯗ꯭ꯔꯦ
ꯅꯪ ꯇꯥꯍꯧꯗꯕꯅꯦ ꯎꯝ ꯍꯥ ꯑꯁ ꯇꯨꯝꯅꯤꯡꯕꯔ ꯀꯩꯅꯣꯝ ꯇꯧꯔꯦ꯫ ꯍꯥ